ꯇꯥꯔꯕꯣ ꯇꯥꯔꯕꯣ
ꯇꯥꯔꯦ ꯇꯥꯔꯦ
ꯑꯣ ꯑꯩꯗꯤ ꯅꯪ ꯇꯥꯗ꯭ꯔꯕꯅ ꯈꯜꯂꯨꯔꯦ ꯉꯥꯏꯍꯥꯛ ꯇꯨꯃꯤꯟꯅ ꯂꯩꯒꯦꯕꯗꯨꯗ ꯑꯩꯗꯤ ꯅꯪꯁꯦ ꯀꯔꯤꯅꯣ ꯑꯩꯅ ꯀꯩꯅꯣꯁꯤꯡꯁꯨ ꯇꯧꯔꯛꯑꯒ ꯀꯩꯅꯣ ꯋꯥ ꯉꯥꯡꯗꯕꯤꯗ ꯇꯨꯃꯤꯟꯅ ꯂꯩꯔꯤꯁꯦꯅ ꯑꯩꯁꯦ ꯈꯜꯂꯨꯔꯦꯅꯦ
ꯑꯩꯗꯤ ꯅꯪ ꯅꯪꯅ ꯐꯣꯟꯁꯦ ꯇꯧꯔꯛꯄꯅꯤꯅ ꯅꯪ ꯋꯥ ꯃꯈꯥ ꯇꯥꯔꯛꯇꯕꯩ ꯅꯤꯡꯗꯅ ꯑꯩꯅ ꯑꯃꯨꯛ ꯉꯥꯏꯔ ꯂꯩꯔꯨꯔꯕꯗꯨꯣꯏꯅꯤ ꯑꯗꯣ ꯅꯪ ꯀꯩꯗꯧꯔꯒꯦ ꯅꯪ ꯀꯩ ꯂꯩꯔꯒꯦ ꯀꯣꯜ ꯇꯧꯔꯛꯏꯁꯦ
ꯑꯩꯁꯦ ꯋꯥ ꯋꯥꯔꯤꯔꯤ ꯑꯃ ꯇꯥꯟꯅꯁꯦꯅ ꯇꯧꯔꯛꯏꯅꯦ ꯅꯦ ꯅꯪꯕꯨꯣ ꯀꯔꯤꯝꯇ ꯍꯥꯏꯗꯤ ꯑꯩꯈꯣꯏꯁꯦ ꯍꯧꯖꯤꯛꯁꯦ ꯀꯩꯅꯣ ꯇꯧꯔꯕꯅꯦ ꯑꯗꯨꯝ ꯍꯥꯏꯗꯤ ꯒ꯭ꯌꯥꯟ ꯇꯥꯕ ꯌꯥꯔꯦ ꯄꯩꯁꯥ ꯇꯥꯟꯕ ꯌꯥꯔꯦ ꯑꯗꯨꯗꯨꯅ ꯀꯣꯛꯁꯦ ꯋꯥꯈꯟꯁꯦ ꯃꯆꯥ ꯃꯆꯥ ꯍꯥꯏꯦꯠ ꯈꯜꯂꯤꯅꯤꯅꯦ ꯅꯪꯕꯣ ꯑꯗꯨꯗꯨꯅ ꯍꯥꯏꯗꯤ ꯏꯃꯨꯡ ꯃꯅꯨꯡꯒꯤ ꯈꯤꯇꯪ ꯑꯣꯏꯔꯁꯨ ꯃꯇꯦꯡꯁꯦ ꯄꯥꯡꯅꯕ ꯑꯗꯨꯗꯨꯅ ꯀꯔꯤ ꯁꯦꯟꯊꯣꯛ ꯂꯝꯕꯤ ꯑꯃ ꯌꯦꯡꯁꯤꯔꯥ ꯅꯠꯇ꯭ꯔꯒ ꯀꯔꯤ ꯇꯧꯁꯤꯒꯦꯅ ꯑꯩꯁꯦ ꯈꯜꯂꯤꯅꯦ ꯑꯩꯒꯤ ꯇꯨꯏꯁꯟ ꯇꯧꯕꯁꯤꯅꯗꯤ ꯑꯣꯏꯕ ꯇꯁꯦ ꯌꯥꯔꯔꯣꯏ ꯑꯗꯨꯗꯨꯅ ꯑꯩꯁꯦ ꯅꯉꯣꯟꯗ ꯑꯇꯣꯞꯄ ꯍꯥꯏꯗꯤ ꯁꯨꯝ ꯅꯥꯀꯟꯗ ꯀꯔꯤ ꯀꯔꯤ ꯇꯧꯕ ꯌꯥꯏ ꯅꯠꯇ꯭ꯔꯒ ꯑꯩꯁꯦ ꯋꯥꯈꯜ ꯑꯃꯗꯤ ꯈꯜꯂꯦꯕ ꯍꯧꯖꯤꯛꯀꯤ ꯋꯥꯈꯜꯁꯦ ꯅꯪꯅ ꯄꯥꯝꯗꯣꯏꯔꯥ ꯄꯥꯝꯃꯣꯏꯗꯣꯏꯔꯥ ꯍꯥꯏꯕ ꯄꯣꯠꯁꯦ ꯑꯗꯨꯗꯤ ꯈꯪꯗꯦ ꯑꯗꯨ ꯑꯣꯏꯔꯁꯨ ꯑꯩꯅꯅꯦ ꯍꯧꯖꯤꯛꯀꯤꯁꯦꯏ ꯍꯥꯏꯅꯦ ꯑꯩꯁꯦ ꯈꯟꯕ ꯑꯗꯣ ꯑꯩ ꯏꯊꯟꯇꯅ ꯇꯧꯕꯗꯨꯗꯤ ꯑꯩꯁꯦ ꯉꯝꯃꯣꯏꯕ ꯍꯥꯏꯗꯤ ꯑꯩꯉꯣꯟꯗ ꯋꯥꯅꯁꯨ ꯊꯣꯛꯀꯅꯦꯕ ꯃꯤ ꯑꯃꯅꯤ ꯅꯠꯇ꯭ꯔꯒ ꯑꯃꯅꯤ ꯍꯥꯏ ꯍꯣꯏ ꯅꯪꯒ ꯑꯩꯒ ꯇꯧꯔꯁꯨ ꯌꯥꯔꯦ ꯑꯗꯩꯗꯤ ꯅꯪꯅ ꯑꯇꯣꯞꯄ ꯃꯤ ꯍꯥꯞꯄꯒ ꯑꯇꯣꯞ ꯑꯇ ꯀꯩꯅꯣ ꯇꯧꯁꯤ ꯍꯥꯏꯔꯁꯨ ꯌꯥꯏ ꯑꯇꯣꯞꯄ ꯅꯥꯀꯟꯗ ꯍꯥꯏꯗꯤ ꯅꯪꯒꯤ ꯁꯨꯝ ꯅꯃꯥꯟꯅꯕ ꯑꯣꯏꯔꯣ ꯑꯗꯒꯤ ꯅꯠꯇ꯭ꯔꯒ ꯅꯪꯒꯤ ꯈꯪꯅꯕ ꯃꯤ ꯅꯌꯥꯝꯕꯁꯤꯡ ꯑꯣꯏꯔꯁꯨ ꯅꯅꯥꯎꯅ ꯅꯨꯄꯥ ꯑꯣꯏꯔꯁꯨ ꯑꯗꯨꯃꯛ ꯅꯪꯅ ꯍꯥꯞꯅꯤꯡꯉꯤ ꯍꯥꯏꯔꯁꯨ ꯌꯥꯏ ꯑꯩꯒꯤ ꯕꯨꯗꯤ ꯀꯅꯥꯝ ꯂꯩꯇꯕꯩ ꯑꯩꯁꯦ ꯅꯪꯉꯣꯟꯗ ꯋꯥꯔꯤꯁꯦ ꯍꯧꯗꯣꯛꯀꯦ ꯅꯠꯇ꯭ꯔꯒꯅ ꯋꯥꯔꯤꯁꯦ ꯑꯩꯅ ꯍꯥꯏꯗꯤ ꯀꯃꯥꯏꯅ ꯇꯧꯕꯅꯣ ꯅꯪꯒꯤ ꯑꯄꯥꯝꯕꯅ ꯀꯔꯤꯅꯣ ꯁꯤ ꯇꯧꯕꯅ ꯐꯒꯗ꯭ꯔꯥ ꯅꯠꯇ꯭ꯔꯒꯅ ꯑꯇꯣꯞꯄ ꯇꯧꯕꯅ ꯐꯒꯗ꯭ꯔꯥ ꯍꯥꯏꯕꯁꯦ ꯑꯩꯁꯦ ꯅꯪꯉꯣꯟꯗꯅꯦ ꯍꯪꯒꯦ ꯈꯟꯕꯁꯦ ꯑꯗꯨꯝ ꯀꯨꯏꯔꯕꯅꯦ ꯑꯗꯣ ꯅꯪ ꯑꯩꯅ ꯍꯧꯗꯣꯛꯀꯦ ꯍꯥꯏ ꯋꯥꯁꯦ ꯍꯧꯗꯣꯛꯄ ꯌꯥꯔꯕꯣ
ꯍꯣꯏ ꯌꯥꯏꯌꯦ ꯑꯗꯨꯝ ꯍꯧꯗꯣꯔꯛꯑꯣ ꯅꯪ ꯀꯔꯤ ꯇꯧꯁꯦ ꯍꯥꯏꯕꯅꯣ ꯍꯥꯏꯗꯤ ꯑꯩꯁꯨ ꯑꯗꯨꯃꯥꯏꯅ ꯈꯜꯂꯝꯃꯤꯅꯦ ꯑꯗꯨꯝ ꯌꯨꯝꯗ ꯑꯗꯨꯝ ꯂꯩꯁꯤꯜꯂꯒ ꯂꯩꯕꯁꯦ ꯑꯩꯁꯨ ꯋꯥꯕꯅꯤꯅ ꯑꯩꯁꯦ ꯅꯉꯣꯟꯗꯁꯨ ꯁꯤꯒꯤ ꯋꯥꯔꯤꯁꯤꯦ ꯍꯧꯗꯣꯛꯁꯤꯔꯥ ꯍꯥꯏꯅ ꯈꯜꯂꯝꯕꯅꯦꯕ ꯄꯩꯁꯥ ꯇꯥꯟꯕꯒꯤ ꯂꯝꯕꯤꯁꯦ ꯍꯥꯏꯗꯤ ꯅꯪꯒ ꯑꯩꯒ ꯇꯧꯃꯤꯟꯅꯔꯒꯗꯤ ꯏꯕꯥꯅꯤ ꯁꯨꯔꯒꯗꯤ ꯈꯔꯗꯁꯨ ꯐꯩꯗꯅ ꯏꯇꯣꯝꯅ ꯇꯧꯕꯗꯨꯗꯤ ꯅꯪꯁꯨ ꯅꯥꯇꯣꯝꯅ ꯇꯧꯕ ꯍꯥꯏꯗꯣ ꯀꯩꯁꯨ ꯉꯝꯃꯛꯑꯣꯏ ꯑꯩꯁꯨ ꯏꯇꯣꯝꯅ ꯇꯧꯕ ꯍꯥꯏꯗꯨꯗꯤ ꯀꯩꯁꯨꯝꯃꯛꯑꯣꯏꯑꯕ ꯑꯗꯨꯅ ꯏꯕꯥꯅꯤ ꯄꯨꯟꯁꯤꯜꯂꯒ ꯇꯧꯕ ꯌꯥꯕ ꯊꯕꯛꯁꯦ ꯀꯩ ꯀꯩ ꯂꯩꯕꯅꯣ ꯇꯥꯅꯁꯦꯅ ꯑꯩꯁꯦ ꯅꯪꯉꯣꯟꯗ ꯅꯪꯉꯣꯟꯗꯁꯨ ꯋꯥꯔꯤꯁꯦ ꯁꯤꯒꯤ ꯋꯥꯔꯤꯁꯦ ꯍꯧꯗꯣꯛꯀꯦꯅ ꯈꯜꯂꯝꯃꯤꯅꯦ ꯑꯗꯣ ꯅꯪꯅ ꯈꯜꯂꯤꯕ ꯀꯩꯅꯣꯗꯣ ꯍꯥꯟꯅ ꯍꯥꯏꯔꯛꯑꯣꯅꯦ ꯀꯔꯤ ꯇꯧꯕ ꯌꯥꯒꯦꯗꯣ
ꯑꯩꯁꯦ ꯀꯣꯐꯤ ꯁꯣꯞꯀꯨꯝꯕ ꯇꯧꯁꯤꯔꯥ ꯅꯠꯇ꯭ꯔꯒꯅ ꯁꯨꯝ ꯍꯥꯏꯗꯤ ꯔꯦꯁꯇꯨꯔꯦꯟꯒꯨꯝꯕ ꯇꯧꯔꯒ ꯁꯨꯝ ꯆꯥꯕ ꯊꯛꯅꯕ ꯍꯥꯏꯗꯤ ꯀꯩꯅꯣ ꯑꯗꯨꯝ ꯃꯤꯅ ꯍꯥꯏꯗꯤ ꯍꯧꯖꯤꯛꯁꯦ ꯏꯁꯇ꯭ꯔꯤꯠ ꯐꯨꯗꯠꯇ ꯇꯧꯔꯤꯕ ꯃꯌꯥꯝꯁꯤꯡꯁꯦ ꯍꯥꯏꯗꯤ ꯆꯧꯃꯛꯇ ꯑꯣꯏꯔꯣ ꯃꯣꯃꯣꯃꯛꯇ ꯑꯣꯏꯔꯣ ꯑꯗꯩ ꯑꯗꯨꯝ ꯍꯥꯞꯀꯦꯅ ꯈꯜꯂ ꯆꯤꯛꯀꯟ ꯄꯕꯤꯔꯌꯥꯅꯤ ꯁꯒꯨꯝꯕ ꯃꯌꯥꯝ ꯂꯩꯗꯅ ꯆꯥꯕ ꯊꯛꯄꯒꯤ ꯁꯨꯒꯨꯝꯕꯒꯤ ꯃꯑꯣꯡꯗ ꯍꯥꯡꯉꯁꯨ ꯌꯥꯏ ꯑꯗꯩꯗꯤ ꯑꯩꯅ ꯁꯨꯝ ꯋꯥꯈꯟꯗ ꯈꯜꯂꯝꯕꯅꯦꯕꯀꯣ ꯍꯧꯖꯤꯛꯀꯥꯟꯁꯦ ꯍꯥꯏꯗꯤ ꯃꯤꯁꯤꯡꯁꯦ ꯀꯣꯐꯤꯒꯨꯝꯕ ꯀꯩꯒꯨꯝꯕꯁꯦ ꯅꯨꯄꯥꯅ ꯍꯥ ꯃꯆꯥꯁꯤꯡꯁꯦ ꯊꯛꯄ ꯈꯣꯠꯄꯁꯦ ꯁꯒꯨꯝꯕꯁꯦ ꯃꯣꯏꯁꯦ ꯑꯗꯨꯝ ꯄꯥꯝꯅꯩꯗꯅ ꯅꯨꯄꯥ ꯃꯆꯥ ꯈꯛꯀꯤ ꯅꯠꯇꯅ ꯅꯨꯄꯤ ꯃꯆꯥꯁꯤꯡꯁꯨ ꯑꯗꯨꯝ ꯄꯥꯝꯅꯕ ꯉꯥꯛ ꯅꯦꯕ ꯑꯗꯨꯗꯨꯅ ꯑꯩꯁꯦ ꯍꯥꯏꯗꯤ ꯑꯗꯨꯃꯥꯏꯅ ꯃꯑꯣꯡꯗ ꯈꯔ ꯍꯥꯏꯗꯤ ꯁꯨꯝ ꯃꯤꯅꯁꯨ ꯍꯦꯛ ꯆꯪꯅꯤꯡꯕ ꯑꯗꯨꯒꯨꯝꯕꯒꯤ ꯍꯥꯏꯗꯤ ꯈꯤꯇꯪ ꯐꯖꯕꯤ ꯃꯑꯣꯡꯗ ꯍꯥꯏꯗꯤ ꯍꯧꯖꯤꯛꯀꯥꯟꯗꯤ ꯃꯣꯏꯗꯤ ꯚ꯭ꯌꯨ ꯐꯖꯕ ꯃꯐꯝꯁꯦ ꯃꯤ ꯌꯥꯝ ꯆꯠꯅꯤꯡꯉꯤꯅꯤꯗꯅ ꯄꯥꯈꯪꯅ ꯁꯥꯕꯤꯉꯩꯁꯦ ꯉꯥꯏꯍꯥꯛꯇꯪ ꯐꯝꯕꯕꯨ ꯑꯣꯏꯔꯣ ꯑꯗꯒꯤ ꯃꯣꯏꯗꯤ ꯍꯥꯏꯗꯤ ꯐꯕꯨ ꯐꯖꯔꯗꯤ ꯐꯣꯇꯣꯁꯤꯡ ꯀꯥꯞ ꯐꯣꯇꯣ ꯀꯥꯞꯅꯕ ꯍꯥꯏꯗꯤ ꯈꯤꯇꯪ ꯐꯖꯅ ꯈꯣꯠꯅ ꯂꯩꯕꯨ ꯊꯥꯕꯕꯨ ꯑꯣꯏꯔꯣ ꯑꯃꯕꯨ ꯑꯣꯏꯔꯣ ꯗꯦꯀꯣꯔꯦꯁꯟ ꯀꯩꯀꯩ ꯁꯦꯝꯗꯅ ꯈꯣꯠꯇꯅ ꯈꯤꯇꯪ ꯃꯐꯝꯁꯦ ꯍꯥꯏꯗꯤ ꯃꯐꯝ ꯆꯥꯕ ꯏꯪ ꯆꯤꯞꯄ ꯍꯥꯏꯇꯥꯔꯦ ꯃꯤ ꯌꯥꯝ ꯀꯩꯅꯣ ꯇꯧꯕ ꯃꯐꯝꯗꯗꯤ ꯍꯥꯏꯗꯤ ꯌꯥꯝ ꯆꯤꯟꯕ ꯈꯣꯠꯄ ꯑꯗꯨꯃꯥꯏꯅ ꯑꯗꯨꯒꯨꯝꯕ ꯃꯐꯝꯗꯗꯤ ꯑꯩꯁꯦ ꯇꯧꯅꯤꯡꯗꯦꯕꯀꯣ ꯈꯤꯇꯪ ꯏꯪ ꯆꯤꯛꯄ ꯍꯥꯏꯗꯤ ꯂꯩꯗꯅ ꯍꯦꯛ ꯃꯤ ꯑꯒꯤ ꯑꯋꯥ ꯄꯣꯊꯥꯐꯝ ꯑꯣꯏꯕ ꯖꯒꯥ ꯌꯥꯕ ꯖꯒꯥꯗꯣ ꯑꯗꯨꯒꯨꯝꯕ ꯑ ꯑꯃꯗ ꯑꯩꯁꯦ ꯍꯥꯡꯅꯤꯡꯉꯦꯕ ꯈꯪꯕ꯭ꯔꯥ ꯑꯗꯣ ꯑꯗꯨꯝ ꯀꯣꯐꯤ ꯁꯣꯞ ꯑꯣꯏꯅ ꯇꯧꯕꯅ ꯐꯒꯗ꯭ꯔꯥ ꯅꯠꯇ꯭ꯔꯒꯅ ꯑꯗꯨꯃꯥꯏꯅ ꯆꯥꯅ ꯊꯛꯅꯕꯒꯤ ꯍꯥꯏꯗꯤ ꯂꯣꯏ ꯁꯨꯅ ꯑꯗꯨꯒꯨꯝꯕ ꯑꯃ ꯇꯧꯕꯅ ꯐꯒꯗ꯭ꯔꯥ
ꯑꯗꯣ ꯀꯣꯐꯤꯁꯨ ꯑꯗꯨꯃꯥꯏꯅ ꯇꯧꯔꯁꯨ ꯌꯥꯕꯨꯗꯤ ꯌꯥꯏꯑꯕ ꯑꯗꯣ ꯇꯧꯕ ꯍꯥꯏꯁꯦ ꯑꯅꯤꯃꯛ ꯑꯗꯨꯝ ꯃꯤꯛꯁ ꯇꯧꯔꯒ ꯑꯣꯏꯅ ꯑꯗꯨꯝ ꯇꯧꯁꯦꯕ ꯍꯥꯏꯗꯤ ꯀꯣꯐꯤ ꯀꯩꯀꯥꯗꯨꯁꯨ ꯑꯗꯨꯝ ꯌꯥꯎꯔꯒ ꯑꯗꯒꯤ ꯑꯆꯥꯄꯣꯠ ꯃꯈꯜ ꯃꯈꯜ ꯇꯧꯕꯤ ꯍꯥꯏꯗꯤ ꯍꯧꯖꯤꯛꯀꯥꯟꯗꯤ ꯑꯆꯥꯄꯣꯠꯁꯨ ꯌꯥꯝꯅ ꯃꯈꯜ ꯃꯈꯜ ꯃꯈꯜ ꯃꯌꯥꯝ ꯊꯣꯛꯣꯔꯛꯑꯦꯗꯅ ꯃꯣꯏꯒꯤ ꯑꯗꯨꯃꯥꯏꯅ ꯇꯧꯕꯗ ꯂꯣꯏꯅ ꯁꯨꯅꯕ ꯑꯗꯨꯝ ꯍꯥꯞꯇꯦ ꯍꯥꯞꯁꯤꯕ ꯍꯦꯛ ꯍꯧꯕꯒ ꯏꯕꯥꯅꯤ ꯀꯩꯁꯨ ꯌꯥꯝ ꯉꯝꯕꯨꯗꯤ ꯉꯝꯃꯣꯏ ꯑꯗꯨꯏꯁꯨ ꯍꯥꯏꯗꯤ ꯆꯥꯎꯔꯥꯛꯄ ꯃꯤꯅ ꯌꯥꯝ ꯇꯣꯏꯅ ꯀꯩꯅꯣ ꯇꯧꯅꯕ ꯍꯥꯏꯗꯤ ꯆꯥꯒꯗꯕ ꯍꯧꯖꯤꯛꯀꯥꯟꯗꯤ ꯃꯣꯏꯗꯤ ꯇꯣ ꯅꯝꯅꯕ ꯈꯣꯠꯅꯕ ꯍꯥꯏꯅ ꯑꯌꯥꯝꯕ ꯈꯟꯅꯕꯅꯤꯅ ꯋꯥꯈꯜꯁꯦ ꯍꯥꯏꯗꯤ ꯑꯆꯥꯄꯣꯠꯇ ꯆꯥꯔꯁꯨ ꯃꯣꯏ ꯈꯔ ꯀꯩꯅꯣ ꯇꯧꯕ ꯆꯥꯅꯤꯡꯉꯛꯀꯅꯤ ꯍꯧꯖꯤꯛꯀꯥꯟꯗꯤ ꯕꯣꯔꯥꯁꯤꯡꯁꯨ ꯑꯗꯨ ꯁꯤꯗꯨꯗꯤ ꯄꯥꯔꯛꯅ ꯀꯌꯥ ꯃꯤ ꯀꯌꯥ ꯆꯥꯅꯗ꯭ꯔꯦꯗꯅ ꯍꯥꯏꯗꯤ ꯈꯔ ꯐꯣꯇꯣ ꯅꯝꯕꯗ ꯐꯖꯗꯧꯕ ꯃꯣꯏ ꯊꯥꯒꯠꯅꯗꯣꯏꯅꯤꯅ ꯑꯗꯨꯒꯨꯝꯕꯗ ꯈꯟꯕꯅꯤꯅ ꯑꯆꯥꯄꯣꯠꯁꯦ ꯑꯗꯨꯝ ꯍꯥꯏꯗꯤ ꯃꯑꯣꯡ ꯈꯔ ꯇꯥꯒꯗꯕ ꯃꯣꯏꯅꯁꯨ ꯍꯥꯏꯗꯤ ꯆꯪꯅꯤꯡꯒꯗꯕ ꯍꯥꯏꯗꯤ ꯑꯩꯈꯣꯏ ꯑꯩꯈꯣꯏꯅ ꯍꯥꯡꯗꯣꯔꯤꯕ ꯔꯦꯁꯇꯨꯔꯦꯟꯁꯤꯗ ꯆꯪꯅꯤꯡꯅꯕ ꯃꯑꯣꯡꯗ ꯑꯩꯈꯣꯏꯅꯁꯨ ꯑꯗꯨꯝ ꯁꯦꯝꯃꯁꯦꯕ ꯑꯆꯥꯄꯣꯠ ꯀꯩꯀꯥꯗꯨꯗꯤ ꯑꯗꯨꯗꯨꯒ ꯑꯆꯥꯄꯣꯠꯁꯦ ꯀꯩ ꯀꯩ ꯍꯥꯞꯁꯅꯅ ꯍꯥꯏꯕꯗ ꯑꯗꯨꯒꯨꯝꯕꯗꯣ ꯈꯔ ꯍꯥꯞꯄꯁꯦ ꯃꯣꯏꯒꯤ ꯀꯩ ꯍꯥꯏꯅꯤ ꯑꯗꯨꯝ ꯑꯆꯥꯄꯣꯠ ꯑꯌꯥꯝꯕ ꯆꯧꯃꯤꯟ ꯀꯩꯀꯥ ꯑꯗꯨꯒꯨꯝꯕꯗꯨꯗꯤ ꯍꯥꯞꯄꯁꯦ ꯑꯗꯨꯗꯨꯒ ꯀꯣꯐꯤ ꯑꯗꯣ ꯊꯛꯄꯒꯤ ꯃꯍꯤꯗ ꯍꯥꯏꯔꯒꯅ ꯀꯣꯐꯤ ꯀꯩꯀꯥꯗꯨꯁꯨ ꯍꯥꯞꯄꯁꯦ ꯑꯗꯨꯗꯨꯒ ꯍꯩ ꯃꯍꯤ ꯍꯥꯏꯔꯒ ꯑꯗꯨꯝ ꯂꯦꯃꯟ ꯖꯨꯏꯁ ꯀꯩꯀꯥꯁꯤꯁꯨ ꯍꯥꯞꯄ ꯌꯥꯔꯦꯀꯣ ꯑꯗꯨꯒ ꯕꯣꯕꯥ ꯀꯩꯀꯥꯗꯨꯁꯨ ꯑꯗꯨꯝ ꯍꯥꯞꯆꯤꯟꯁꯦꯕ ꯍꯥꯏꯗꯤ ꯃꯣꯏ ꯑꯗꯨꯝ ꯑꯌꯥꯝꯕꯅ ꯕꯣꯕꯥ ꯀꯩꯀꯥꯁꯤꯁꯨ ꯊꯛꯄ ꯇꯣꯡꯈꯥꯏꯅꯒ ꯕꯣꯕꯥꯒꯤ ꯍꯧꯖꯤꯛ ꯔꯦꯁꯇꯨꯔꯦꯟ ꯍꯥꯡꯉꯒ ꯃꯤ ꯃꯌꯥꯝ ꯀꯩꯅꯣ ꯇꯧꯅꯩꯗꯅ ꯑꯗꯨꯗꯨꯅ ꯕꯣꯕꯥꯒꯤ ꯍꯥꯡꯉꯒ ꯕꯣꯕꯥꯒꯤꯁꯨ ꯌꯥꯎꯍꯜꯂꯁꯦꯕ ꯑꯩꯈꯣꯏꯒꯤꯁꯤꯅ ꯑꯃꯨꯛ ꯗꯥꯏꯔꯦꯛ ꯕꯣꯕꯥꯗꯨ ꯁꯦꯡꯅ ꯍꯥꯏꯗꯕꯤꯗ ꯆꯨꯝꯅꯒꯤ ꯑꯇꯣꯞꯄ ꯃꯤꯡ ꯑꯃ ꯊꯣꯟꯖꯤꯜꯂꯒꯀꯣ ꯑꯗꯨꯒ ꯑꯗꯨꯃꯥꯏꯅ ꯑꯣꯏꯅ ꯇꯧꯁꯦ ꯑꯗꯣ ꯃꯐꯝꯁꯦ ꯑꯩꯈꯣꯏ ꯁꯤꯗꯒꯤ ꯈꯔꯥꯞ ꯂꯥꯞꯅ ꯀꯩꯅꯣ ꯇꯧꯕꯅ ꯐꯅꯤꯕ ꯍꯥꯏꯗꯤ ꯁ꯭ꯋꯥꯏꯗꯗꯤ ꯀꯩꯁꯨ ꯌꯥꯝ ꯃꯤꯁꯨ ꯍꯥꯏꯗꯤ ꯁ꯭ꯋꯥꯏ ꯃꯤꯁꯤꯡꯁꯤꯁꯨ ꯄꯥꯅ ꯀꯩꯁꯨ ꯆꯪ ꯆꯪꯒꯗꯕ ꯃꯤꯗꯥ ꯑꯣꯏꯗꯦꯕ ꯁꯥꯏ ꯃꯤꯁꯤꯡꯁꯦ ꯍꯥꯏꯗꯤ ꯁꯛꯇꯇꯥꯁꯤꯡꯁꯦ ꯑꯗꯨꯗꯨꯅ ꯈꯔ ꯀꯩꯅꯣ ꯇꯧꯕ ꯏꯪꯒꯗꯕ ꯍꯥꯏꯗꯤ ꯃꯐꯝ ꯑꯏꯪꯕ ꯑꯃ ꯌꯦꯡꯉꯒ ꯐꯖꯗꯕ ꯚ꯭ꯌꯨ ꯀꯩꯀꯥ ꯃꯣꯏꯗꯤ ꯚ꯭ꯌꯨ ꯄꯣꯏꯟꯠ ꯀꯩꯀꯥ ꯌꯦꯡꯉꯛꯀꯗꯣꯏꯅꯤꯅ ꯚ꯭ꯌꯨ ꯐꯖꯕ ꯃ ꯃꯐꯝ ꯑꯃ ꯌꯦꯡꯉꯨꯔꯁꯤ ꯏꯕꯥꯅꯤ ꯆꯠꯂꯒ ꯑꯗꯨꯗꯨꯒ ꯑꯗꯨꯃꯥꯏꯅ ꯇꯧꯔꯒ ꯃꯐꯝ ꯖꯒꯥ ꯀꯩꯀꯥ ꯌꯦꯡꯊꯣꯛꯑꯒ ꯁꯦꯝꯖꯤꯟꯕ ꯍꯧꯁꯦꯕ ꯏꯕꯥꯅꯤꯗꯣ ꯑꯗꯨ ꯁꯦꯝꯖꯤꯟꯕ ꯍꯧꯕꯁꯦ ꯀꯩꯅꯣꯗꯒꯤ ꯃꯊꯪ ꯊꯥ ꯑꯁꯨꯃꯥꯏꯅ ꯇꯧꯔꯒ ꯑꯣꯏꯅ ꯇꯧꯁꯦꯕ ꯑꯗꯣ ꯅꯪꯒꯤ ꯑꯃ ꯀꯩ ꯍꯥꯏꯈꯔꯦ ꯅꯪ ꯇꯨꯏꯁꯟ ꯑꯉꯥꯡ ꯇꯨꯏꯁꯟ ꯇꯧꯋꯦꯅ ꯍꯥꯏꯕꯗꯣ ꯑꯉꯥꯡ ꯇꯨꯏꯁꯟ ꯇꯧꯕꯗꯣ ꯅꯪ ꯑꯉꯥꯡ ꯁꯥꯇ꯭ꯔ ꯀꯌꯥꯝ ꯌꯥꯝ ꯇꯧꯔꯤꯅꯣ ꯑꯩꯁꯨ ꯑꯩꯈꯣꯏ ꯏꯆꯦꯒꯤ ꯃꯆꯥ ꯑꯅꯤ ꯑꯃ ꯂꯩꯌꯦ ꯑꯗꯨꯒ ꯏꯟꯗꯣꯝꯆꯥ ꯃꯆꯥꯁꯤꯡꯗꯨꯒ ꯅꯪꯉꯣꯟꯗ ꯇꯧꯍꯟꯁꯦꯔꯥ ꯍꯥꯏꯅ ꯈꯜꯂꯝꯕꯅꯦꯕ ꯑꯗꯨꯏꯅꯦ ꯑꯩ ꯅꯪꯉꯣꯟꯗ ꯍꯪꯉꯛꯏꯁꯦ ꯑꯉꯥꯡ ꯁꯥꯇ꯭ꯔ ꯀꯌꯥꯝ ꯀꯩꯅꯣ ꯇꯧꯔꯤꯒꯦ ꯇꯥꯕ꯭ꯔꯣ ꯇꯥꯕ꯭ꯔꯣ ꯎ ꯇꯥꯕ꯭ꯔꯣ ꯊ ꯀꯊꯪ